ꯎꯝ ꯀꯗꯧꯏꯅꯣ
ꯑꯩꯁꯦ ꯀꯩꯅꯣ ꯇꯧꯔꯝꯕ ꯁꯨꯝ ꯀꯩꯅꯣ ꯄꯣꯊꯥꯔꯝꯕꯅꯤ ꯆꯥꯛ ꯇꯣꯛꯄ ꯀꯨꯏꯗ꯭ꯔꯤꯕ ꯑꯗ ꯈꯣꯏꯗꯥꯖꯨ ꯊꯕꯛꯁꯦ ꯍꯧꯗꯨꯏꯒꯤ ꯃꯥꯁꯨ ꯕꯦꯁꯣꯟ ꯀꯩꯀꯥ ꯇꯣꯠꯄ ꯍꯧꯔꯤꯅꯦ ꯑꯩꯅ ꯉꯥꯏꯍꯥꯛꯇꯪ ꯐꯝꯈꯤꯒꯦꯅ ꯂꯩꯈꯤꯒꯦꯅ ꯇꯧꯔ ꯄꯣꯊꯥꯔꯝꯕꯅꯤ
ꯑꯩꯁꯨ ꯄꯔꯤꯈꯥ ꯆꯠꯂꯨꯔꯦ ꯍꯜꯂꯛꯑꯦ ꯑꯗꯨꯒ ꯉꯁꯥꯏꯅ ꯅꯣꯡꯁꯦ ꯈꯤꯛꯂꯤ ꯈꯤꯛꯂꯤ ꯈꯤꯛꯑꯦ ꯑꯃꯨꯛ ꯆꯣꯠꯂꯦ ꯑꯗꯨꯒ ꯍꯧꯖꯤꯛꯅ ꯑꯃꯨꯛ ꯅꯨꯡꯁꯥꯁꯦ ꯌꯥꯝꯅ ꯌꯥꯝ ꯀꯟꯅ ꯁꯥꯔꯛꯑꯦ ꯍꯥꯏꯕ ꯌꯥꯛ ꯀꯩ ꯁꯥꯔꯛꯑꯦ ꯑꯗꯨꯒꯤ ꯀꯩꯅꯣꯁꯨ ꯇꯧꯏ ꯅꯨꯡꯁꯤꯠꯁꯨ ꯃꯨꯛ ꯁꯤꯠꯂꯛꯏꯌꯦ ꯇꯧꯔꯤꯁꯦ ꯀꯩꯅꯣ ꯇꯧꯔꯒ ꯍꯣꯏ ꯑꯗꯣꯅꯦ ꯅꯨꯡꯁꯥ ꯌꯥꯝ ꯁꯥꯗ꯭ꯔꯣ ꯍꯧꯖꯤꯛ ꯁꯣꯝꯗ ꯈꯨꯁꯥ ꯑꯃꯅꯤ ꯌꯥꯛꯀꯩ ꯁꯥꯏ
ꯁꯥꯁ ꯉꯁꯥꯏꯗꯒꯤꯅꯦ ꯅꯨꯡꯁꯥ ꯑꯃꯨꯛ ꯊꯣꯛꯑꯝꯗꯦꯕ ꯅꯣꯡ ꯅꯨꯡꯊꯤ ꯅꯣꯡꯃꯪꯒ ꯂꯩꯔꯝꯃꯤꯅꯦꯕꯀꯣ ꯅꯣꯡ ꯆꯨꯗ ꯆꯨꯗꯧꯕ ꯃꯥꯜꯂꯒ ꯑꯗꯨꯒ ꯍꯧꯖꯤꯛꯁꯤꯅ ꯅꯨꯡꯁꯥꯁꯦ ꯌꯥꯝ ꯌꯥꯝ ꯁꯥꯒꯗꯧꯅꯤ ꯍꯨꯃꯥꯡ ꯑꯅꯥꯄꯤꯀꯥꯉ ꯂꯩꯌꯦꯅ ꯇꯧꯔꯤꯁꯦ
ꯎꯝ ꯀꯩ ꯌꯦꯟꯖꯥꯡ ꯆꯥꯔꯒꯦ
ꯉꯁꯤꯁꯦ ꯀꯩꯅꯣ ꯊꯣꯡꯉꯦ ꯁꯕꯨꯔꯤ ꯊꯣꯡꯉꯦ ꯑꯗꯨꯒ ꯉꯔꯥꯡ ꯑꯩꯈꯣꯏ ꯀꯩꯅꯣꯗꯒꯤ ꯏꯃꯥꯟꯅꯕꯒ ꯑꯩꯈꯣꯏ ꯉꯔꯥꯡ ꯈꯔ ꯀꯣꯏꯕ ꯆꯠꯂꯨꯕꯗ ꯍꯜꯂꯛꯄ ꯍꯜꯂꯛꯄꯗꯨꯗ ꯑꯩꯈꯣꯏꯅ ꯀꯩꯊꯦꯜꯂꯣꯝꯗ ꯐꯥꯎꯔꯒ ꯂꯥꯛꯄꯗꯨꯗ ꯃꯀꯨꯞ ꯈꯔ ꯂꯩꯔꯤ ꯑꯩꯒꯤꯅ ꯑꯗꯩ ꯏꯃꯥꯟꯅꯕꯗꯨꯅ ꯉꯥ ꯑꯆꯧꯕ ꯑꯣꯏꯅ ꯂꯩꯔꯛꯑꯦ ꯑꯗꯨꯃꯥꯏꯅ ꯇꯧꯔꯒ ꯉꯥꯀꯨꯞꯇꯣ ꯉꯁꯤ ꯑꯃꯨꯛ ꯊꯣꯡꯉꯦ ꯑꯩꯈꯣꯏꯅ ꯃꯍꯤ ꯃꯅꯥꯏꯒ ꯌꯥꯎꯗꯕꯤꯗ ꯊꯣꯡꯕꯗꯣ ꯑꯗꯨꯃꯥꯏꯅ ꯇꯧꯔ ꯊꯣꯡꯉꯦ ꯑꯗꯨꯒ ꯁꯧꯒꯔꯤ ꯑꯃꯒ ꯇꯧꯔꯒ ꯃꯑꯣꯡꯗ ꯃꯄꯥ ꯑꯃ ꯇꯧꯔ ꯑꯗꯨꯃꯥꯏꯅ ꯇꯧꯔ ꯆꯥꯁꯟꯒꯅꯤ ꯉꯁꯤꯒꯤꯗꯤ
ꯑꯩꯈꯣꯏꯗꯤ ꯀꯩꯅꯣ ꯇꯧꯋꯦ ꯌꯨꯝꯒꯤ ꯏꯟꯁꯥꯡꯗꯣ ꯈꯤꯇꯪ ꯊꯦꯡꯉꯅꯤꯅ ꯑꯩꯒꯤ ꯄꯔꯤꯈꯥ ꯂꯩꯕꯅꯤꯅ ꯃꯌꯥꯝꯒꯤꯗꯣ ꯉꯥꯏ ꯇꯠꯇꯦ ꯑꯩꯈꯣꯏ ꯏ ꯃꯥꯅꯕꯕꯨꯗꯤ ꯌꯥꯝ ꯉꯟꯅ ꯆꯥꯛꯇꯤ ꯊꯣꯡꯗꯣꯛ ꯄꯤꯔꯝꯃꯕ ꯏꯟꯖꯥꯡꯗꯤ ꯊꯣꯡꯉꯝꯗꯕ ꯃꯥꯁꯨ ꯊꯕꯛ ꯂꯩꯅ ꯆꯠꯈ꯭ꯔꯦ ꯑꯩꯗꯨꯒ ꯑꯩꯈꯣꯏ ꯏꯌꯥꯝꯕꯅ ꯑꯃꯨꯛ ꯌꯦꯟꯖꯥꯡ ꯂꯩꯔꯨꯔ ꯊꯣꯡꯅꯤꯅ ꯁꯦꯝ ꯁꯥꯅꯤꯅ ꯇꯧꯕ ꯇꯞꯅ ꯑꯁ ꯃꯥꯒ ꯉꯥꯏ ꯉꯄꯣꯠꯇꯦ ꯍꯥꯏꯔꯒ ꯑꯩꯅ ꯉꯁꯥꯏ ꯈꯥꯃꯩꯅ ꯁꯤꯟꯕꯒ ꯑꯗꯩ ꯀꯣꯕꯤ ꯂꯩ ꯀꯩꯀ ꯀꯩꯩꯅꯣ ꯈꯔ ꯃꯌꯥꯝ ꯃꯌꯥꯝꯗ ꯑꯩꯅ ꯌꯥꯝ ꯆꯝꯅ ꯊꯥꯎ ꯉꯧꯗꯕꯤꯗ ꯊꯣꯡꯕ ꯊꯣꯡꯉꯤ ꯏꯇꯣꯝꯗꯒꯤ ꯑꯗꯨꯃꯥꯏꯅ ꯈꯔ ꯆꯥꯔ ꯆꯠꯂꯦ ꯑꯗꯣ ꯅꯣꯏ ꯉꯔꯥꯡ ꯁꯨꯝ ꯆꯠꯂꯨ ꯍꯥꯏꯕꯗꯨꯣ ꯅꯨꯉꯥꯏꯔꯛꯄ꯭ꯔꯣ ꯀꯃꯥꯏ ꯇꯧꯔꯛꯀꯦ ꯈꯣꯡꯆꯠꯄꯣ
ꯅꯨꯡꯉꯥꯏ ꯌꯥꯝꯅ ꯅꯍꯥꯟꯈꯣꯏ ꯁꯨꯝ ꯄꯨꯜꯂꯨꯗꯕ ꯏꯃꯥꯅꯕ ꯃꯔꯨꯞ ꯃꯄꯥꯡ ꯃꯌꯥꯝꯗ ꯄꯨꯟꯕꯒꯤ ꯌꯥꯝ ꯅꯨꯡꯉꯥꯏ ꯑꯗꯨꯒ ꯂꯩꯐꯝꯗꯤ ꯈꯤꯇꯪꯗꯤ ꯅꯨꯡꯉꯥꯏꯔꯛꯇ꯭ꯔꯦ ꯂꯩꯐꯝꯗꯣ ꯑꯩꯈꯣꯏꯒꯤ ꯀꯩ ꯍꯥꯏꯅꯤ ꯖꯒꯥꯗꯨꯣ ꯈꯔ ꯄꯤꯛꯄ ꯑꯩꯈꯣꯏ ꯆꯠꯂꯤꯕ ꯃꯤꯁꯤꯅ ꯌꯥꯝꯃꯕ ꯑꯩꯈꯣꯏ ꯄꯤ ꯌꯥꯝꯗꯕ ꯕꯨ ꯂꯩꯕꯒꯤꯕꯨꯗꯤ ꯅꯨꯡꯉꯥꯏꯅꯦꯕ ꯑꯗꯒꯤ ꯑꯃꯨꯛ ꯃꯤ ꯌꯥꯝꯗ꯭ꯔꯒꯗꯤ ꯑꯩꯈꯣꯏꯨꯛ ꯂꯥꯡꯃꯤꯟ ꯈꯣꯠꯃꯤꯟꯅꯕꯗ ꯁꯨꯝ ꯅꯨꯡꯉꯥꯏꯇꯦꯗꯅꯀꯣ ꯃꯤ ꯈꯤꯇꯪ ꯌꯥꯝꯕꯁꯤꯅꯗꯤ ꯊꯥꯒꯤ ꯖꯒꯥꯏ ꯇꯧꯕ ꯃꯔꯨꯞ ꯃꯄꯥꯡꯁꯨ ꯌꯥꯎꯔꯛꯀꯅꯤ ꯑꯗꯒꯤ ꯏꯁꯩ ꯐꯖꯅ ꯁꯛꯄ ꯍꯩꯕ ꯀꯥꯡꯕꯨꯁꯨ ꯌꯥꯎꯔꯛꯀꯅꯤ ꯑꯗꯨꯅ ꯑꯗꯨꯒꯨꯝꯕ ꯃꯌꯥꯝ ꯑꯃ ꯑꯍꯩꯕ ꯌꯥꯎꯕꯁꯨ ꯅꯨꯡꯉꯥꯏꯗꯅ ꯂꯝ ꯆꯠꯊꯣꯛꯄꯅꯤꯅꯀꯣ ꯑꯗꯨꯒ ꯂꯝ ꯆꯠꯊꯣꯛꯏꯅ ꯆꯠꯊꯣꯛꯑꯒ ꯋꯥ ꯉꯥꯡꯗꯕ ꯑꯩꯈꯣꯏ ꯑꯍꯨꯝ ꯃꯔꯤꯈꯛ ꯄꯨꯜꯂꯒ ꯑꯝ ꯆꯥꯛ ꯆꯥꯛ ꯏꯁꯤꯡ ꯊꯣꯡꯉꯨꯔꯒ ꯆꯥꯊꯣꯛꯎꯔꯒ ꯇꯨꯝꯃꯨꯔꯒ ꯅꯣꯡꯉꯥꯅ ꯂꯥꯛꯄꯗ ꯀꯩꯗꯧꯅꯤ ꯑꯗꯨꯗ ꯑꯗꯨꯝ ꯌꯨꯝꯗꯁꯨ ꯑꯗꯨꯝ ꯇꯧꯕ ꯌꯥꯕ ꯄꯣꯠꯅꯤꯗꯅ ꯑꯗꯨꯅ ꯁꯨꯝ ꯑꯗꯨꯃꯥꯏꯅ ꯃꯔꯨꯞ ꯃꯄꯥꯡꯗꯨ ꯂꯣꯏ ꯁꯨꯔꯦ ꯏꯁꯩ ꯁꯛꯄ ꯍꯩꯕꯁꯨ ꯃꯌꯥꯝ ꯌꯥꯎꯔꯦ ꯑꯗꯒꯤ ꯑꯩꯈꯣꯏ ꯀꯩ ꯍꯥꯏꯅꯤ ꯃꯤꯅ ꯑꯣꯟꯕ ꯉꯝꯕ ꯏꯃꯥꯟꯅꯕ ꯃꯌꯥꯝꯁꯨ ꯌꯥꯎꯔꯤ ꯐꯒꯠ ꯖꯒꯥꯏ ꯇꯧꯔꯒ ꯑꯗꯨꯃꯥꯏꯅ ꯇꯧꯔꯒ ꯈꯪꯗꯦ ꯄꯨꯟꯕꯒꯤꯗꯤ ꯌꯥꯝ ꯅꯨꯡꯉꯥꯏꯔꯦ ꯑꯗꯨ ꯂꯩꯐꯝꯗꯨꯣ ꯈꯤꯇꯪ ꯄꯤꯛꯑꯦ ꯑꯩꯈꯣꯏ ꯃꯤ ꯌꯥꯝꯕꯒꯤ ꯑꯗꯨ ꯃꯉꯥꯏꯔꯦ ꯅꯨꯡꯉꯥꯏꯇꯕ ꯑꯃ
ꯍꯣꯏꯅꯦ ꯂꯩꯐꯝ ꯄꯤꯛꯄꯁꯨ ꯅꯨꯡꯉꯥꯏꯇꯕꯅꯦ ꯑꯗꯣ ꯅꯣꯏ ꯃꯤ ꯀꯌꯥꯃꯨꯛ ꯆꯠꯄꯒꯦ ꯑꯗꯨꯒ ꯀꯩꯅꯣ ꯇꯧꯕꯗꯤ ꯑꯗꯣ ꯍꯟꯗꯛꯀꯤꯕꯨꯗꯤ ꯑꯩ ꯅꯥꯇꯩ ꯆꯍꯧꯗ꯭ꯔꯦ ꯃꯊꯗꯗꯤ ꯑꯩꯁꯨ ꯆꯠꯄ ꯌꯥꯎꯗꯣꯏꯅꯤꯀꯣ ꯑꯗꯣ ꯃꯤ ꯀꯌꯥ ꯆꯠꯀꯦ ꯄꯨꯟꯅ ꯉꯔꯥꯡꯅꯣꯏ
ꯑꯩꯈꯣꯏ ꯄꯨꯟꯅ ꯑꯩꯈꯣꯏ ꯇꯔꯥ ꯆꯠꯂ ꯅꯨꯡꯉꯥꯏꯌꯦ ꯑꯗꯨꯅꯦ ꯑꯩꯅ ꯅꯪ ꯌꯥꯎꯁ ꯍꯥꯏꯔꯒ ꯅꯪꯅ ꯄꯩꯈꯥ ꯂꯩꯕꯅꯤꯅ ꯌꯥꯎ ꯌꯥꯗ꯭ꯔꯦ ꯍꯥꯏꯔꯗ ꯑꯩꯈꯣꯏꯁꯨ ꯅꯨꯡꯉꯥꯏꯇ꯭ꯔꯦ ꯍꯧꯒꯦ ꯍꯧꯔꯝꯃꯒ ꯃꯥ ꯄꯩꯈꯥ ꯂꯩꯕꯅꯤꯅ ꯑꯃꯨꯛ ꯌꯥꯎꯕ ꯌꯥꯗꯕꯁꯨ ꯅꯨꯡꯉꯥꯏꯇꯦꯅ ꯍꯣꯏ ꯑꯗꯨ ꯃꯊꯪꯗ ꯇꯝ ꯆ ꯁꯤ ꯏꯀꯨꯏ ꯀꯨꯏꯗꯕꯤꯗꯅꯦ ꯊꯥ ꯑꯅꯤꯃꯨꯛꯇꯀꯤ ꯀꯩꯅꯣꯗ ꯐꯝꯖꯩ ꯎꯝ ꯀꯩ ꯍꯥꯏꯅꯤ ꯊꯥ ꯑꯅꯤꯃꯨꯛ ꯂꯩꯔꯒ ꯑꯝ ꯆꯠꯄꯗꯣ ꯑꯗꯨꯃꯥꯏꯅ ꯆꯠꯁꯦꯕ ꯉꯥꯡ ꯍꯥꯟꯅ ꯆꯠꯂꯨꯕꯅꯤꯅꯀꯣ ꯌꯨꯝꯗꯁꯨ ꯁꯨꯝ ꯉꯥꯏꯍꯥꯛ ꯂꯩꯇꯅ ꯆꯠꯀꯦ ꯍꯥꯏꯕꯗꯨꯗꯤ ꯁꯨꯝ ꯑꯉꯥꯡ ꯃꯆꯥ ꯑꯃ ꯏꯟꯈꯠꯂꯛꯄ ꯅꯠꯇꯕꯅꯤꯅ ꯑꯩ ꯁꯨꯝ ꯏꯀꯥꯏꯖꯩꯑꯕ ꯑꯗꯒꯤ ꯊꯕꯛ ꯏꯟꯈꯥꯡ ꯃꯌꯥꯝꯁꯤꯅ ꯑꯃꯨꯛ ꯆꯤꯟꯗ꯭ꯔꯗꯤ ꯐꯕꯅꯤꯅ ꯆꯤꯟꯗ꯭ꯔꯗꯤ ꯑꯐꯕ ꯑꯗꯨ ꯆꯤꯟꯅꯕꯅꯤꯅ ꯑꯗꯨꯝ ꯆꯠꯊꯣꯛꯀꯦ ꯍꯥꯏꯕꯗꯣ ꯃꯥꯥ ꯂꯩꯇꯅ ꯆꯠꯀꯦ ꯍꯥꯏꯕꯗꯨ ꯁꯨꯝ ꯏꯁꯥ ꯏꯇꯣꯝꯇ ꯍꯪꯒꯣꯏꯖꯕ ꯍꯥꯏꯒꯗ꯭ꯔꯥ ꯏꯀꯥꯏꯖꯕ ꯍꯥꯏꯒꯗ꯭ꯔꯥ ꯑꯗꯨ ꯐꯥꯎꯋꯦꯕ
ꯑꯗꯣ ꯖꯒꯥꯕꯨꯗꯤ ꯄꯤꯛꯑꯦ ꯍꯥꯏ ꯑꯗꯨꯝ ꯂꯩꯐꯝ ꯈꯣꯠꯐꯝꯗꯤ ꯅꯨꯡꯉꯥꯏꯕ꯭ꯔꯥ ꯅꯠꯇ꯭ꯔꯒ ꯀꯃꯥꯏꯅ ꯇꯧꯋꯤ ꯃꯩ ꯏꯁꯤꯡ ꯑꯗꯨꯝ ꯐꯪꯕ꯭ꯔꯥ ꯐꯖꯅ ꯀꯃꯥꯏꯅ ꯇꯧꯒꯦ
ꯃꯩꯒꯤꯗꯤ ꯌꯥꯝ ꯐꯖꯅ ꯄꯤꯀꯣ ꯃꯩ ꯑꯗꯨꯝ ꯉꯥꯟꯟꯅ ꯄꯤ ꯑꯗꯨꯒꯁꯤꯡ ꯏꯁꯤꯡꯒꯤꯗꯤ ꯊꯛꯅ ꯆꯥꯅꯕꯗꯤ ꯑꯩꯈꯣꯏꯅ ꯂꯣꯏ ꯄꯨꯏꯕꯀꯣ ꯑꯗꯨꯒ ꯃꯣꯏꯅꯁꯨ ꯑꯩꯈꯣꯏꯒꯤ ꯕꯣꯇꯜ ꯑꯆꯧꯕꯗꯣ ꯃꯣꯏꯅ ꯊꯝꯕꯤꯔꯝꯃꯦꯕꯀꯣ ꯃꯣꯏ ꯃꯣꯏꯒꯤ ꯃꯣꯏꯒꯤ ꯅꯥꯀꯟꯗꯒꯤ ꯑꯣꯏꯅ ꯃꯣꯏꯒꯤ ꯁꯥꯏꯠꯇꯒꯤꯅ ꯍꯥꯏꯇꯥꯔꯦꯀꯣ ꯑꯗꯨꯃꯥꯏꯅ ꯏꯁꯤꯡꯗꯨꯃꯗꯨ ꯄꯤꯕꯤ ꯃꯣꯏꯅ ꯑꯗ ꯑꯩꯈꯣꯏꯅꯁꯨ ꯑꯗꯨꯝ ꯄꯨꯖꯩꯕ ꯏꯁꯤꯡꯖꯦ ꯃꯣꯏꯅ ꯄꯤꯕꯗꯨꯅ ꯀꯩꯁꯨ ꯀꯣꯟꯅꯔꯣꯏꯅꯀꯣ ꯉꯁꯥꯏꯒꯤ ꯊꯣꯡꯕ ꯊꯥꯛꯄ ꯇꯧꯔꯛꯇꯣꯏꯅꯦꯅ ꯇꯧꯔꯛꯇꯣꯏꯅꯤ ꯆꯥꯝꯕ ꯈꯣꯠꯄ ꯄꯣꯠꯆꯩ ꯁꯤꯡꯗ ꯃꯣꯠꯂꯒꯁꯨ ꯆꯥꯝꯊꯣꯛꯇꯣꯏꯅꯤꯗꯅꯀꯣ ꯆꯥꯛ ꯏꯟꯁꯥꯡ ꯊꯣꯡꯉꯝꯗꯥꯏ ꯍꯥꯏꯁꯦ ꯂꯣꯏ ꯆꯥꯝꯅꯩꯗꯅ ꯑꯗꯨꯗꯒꯤ ꯏꯁꯤꯡꯗꯣ ꯃꯣꯏꯅ ꯄꯤꯕꯗꯨꯅ ꯀꯣꯟꯅꯔꯤꯗꯅꯤ ꯑꯩꯈꯣꯏꯅꯁꯨ ꯍꯥꯟꯅ ꯑꯗꯨꯝ ꯂꯩꯔꯒ ꯄꯨꯔꯛꯑꯦ ꯑꯗꯒꯤ ꯏꯔꯨꯖ ꯃꯥꯏꯊꯥꯖꯕꯗꯨꯗꯤ ꯅꯨꯡꯉꯥꯏꯇ꯭ꯔꯦ ꯃꯣꯏꯒꯤ ꯍꯥꯏꯕꯗꯤ ꯍꯧꯖꯤꯛꯀꯤ ꯑꯩꯈꯣꯏꯅ ꯂꯩꯔꯤꯕ ꯃꯐꯝꯗꯨꯒꯤ ꯑꯣꯏꯅ ꯏꯁꯤꯡꯗꯣ ꯌꯥꯝꯅ ꯅꯩꯔꯝꯃꯦꯕꯀꯣ ꯃꯆꯨꯁꯦ ꯑꯩꯈꯣꯏ ꯀꯛꯏꯒ ꯆꯨꯕꯒꯤ ꯃꯑꯣꯡꯗ ꯏꯁꯤꯡꯁꯦ ꯑꯩꯈꯣꯏ ꯉꯥꯡꯅꯤ ꯉꯥꯡꯅꯤ ꯇꯧꯔꯒ ꯑꯃꯝꯈꯛ ꯈꯪꯗꯦ ꯏꯁꯤꯡꯗꯣ ꯃꯆꯨ ꯐ ꯐꯖꯗ꯭ꯔꯦ ꯑꯗꯣ ꯑꯗꯨꯗꯨꯅ ꯏꯔꯨꯖ ꯃꯥꯏꯊꯥꯖꯕꯗꯤ ꯇꯧꯍꯧꯗ꯭ꯔꯦ ꯏꯁꯤꯡꯗꯣ ꯃꯔꯥꯡ ꯀꯥꯏꯗ꯭ꯔꯕꯅꯤꯅꯀꯣ ꯊꯛꯅꯕ ꯆꯥꯅꯕ ꯂꯩꯔꯒ ꯄꯨꯕꯗꯗꯤ ꯀꯃꯥꯏꯅ ꯏꯔꯨ ꯖꯠꯊꯣꯛꯎꯅꯤ ꯇꯉꯥꯏ ꯐꯗꯅ ꯑꯗꯨꯅ ꯃꯆꯤꯟ ꯇꯦꯡꯕꯒꯨꯝꯕ ꯑꯗꯩ ꯃꯥꯏ ꯃ ꯇꯥꯟꯅꯕꯒꯨꯝꯕ ꯑꯗꯨꯃꯥꯏꯅ ꯇꯧꯅꯔꯕꯀꯣ ꯑꯗꯨꯒ ꯏꯁꯤꯡꯒꯤꯗꯤ ꯈꯤꯇꯪ ꯅꯨꯡꯉꯥꯏꯇꯦ ꯏꯔꯨꯖꯊꯕ ꯏꯔꯨꯖ ꯃꯥꯏꯊꯖꯕꯗꯣ ꯑꯗꯨꯒꯤꯗꯤ ꯀꯔꯤꯝ ꯅꯨꯡꯉꯥꯏꯇꯦ ꯃꯃꯥꯡꯗ ꯑꯩꯈꯣꯏꯅ ꯍꯥꯟꯅ ꯆꯠꯂꯨꯕꯗꯨꯗꯤ ꯏꯁꯤꯡ ꯌꯥꯝ ꯂꯨꯏꯕꯀꯣ ꯑꯗꯨꯗꯤ ꯑꯩꯈꯣꯏ ꯑꯗꯨꯝ ꯍꯦꯛ ꯌꯧꯈꯤꯕꯒ ꯑꯩꯈꯣꯏ ꯍꯨꯃꯥꯡ ꯁꯧꯋꯦꯅ ꯑꯩꯈꯣꯏꯈꯩꯗ ꯂꯣꯏꯅ ꯆꯠꯊꯣꯛꯅꯩꯌꯦꯕꯀꯣ ꯑꯗꯨꯗ ꯅꯨꯡꯉꯥꯏꯅ ꯃꯃꯥꯡꯗ ꯆꯠꯈꯤꯕ ꯃꯇꯝꯗꯨꯅ ꯍꯦꯟꯅ
ꯎꯝ ꯀꯩꯅꯣ ꯇꯧꯁꯦ ꯑꯗꯨꯗꯤ ꯑꯩꯈꯣꯏ ꯌꯥꯎꯍꯧꯗ꯭ꯔꯅꯤꯅ ꯌꯥꯝꯅ ꯁꯨꯝ ꯑꯩꯈꯣꯏ ꯃꯇꯥꯡꯅꯕꯨꯗꯤ ꯌꯥꯗ꯭ꯔꯦꯗꯅ ꯑꯗꯣ ꯑꯩꯈꯣꯏꯒꯤ ꯍꯧꯖꯤꯛ ꯊꯥꯁꯤꯔ ꯊꯥ ꯑꯅꯤꯃꯨꯛ ꯍꯧꯔ ꯃꯇꯨꯡꯗ ꯊꯥ ꯑꯅꯤ ꯍꯥꯏꯇꯥꯔꯦ ꯁꯤꯒꯤ ꯃꯇꯨꯡꯗ ꯊꯥ ꯑꯅꯤꯃꯨꯛ ꯂꯩꯔꯀꯥꯟꯗ ꯑꯩꯈꯣꯏꯒꯤ ꯂꯥꯛꯀꯗꯧꯔꯤꯕ ꯑꯩꯈꯣꯏꯒꯤ ꯑꯩꯈꯣꯏ ꯃꯦꯔꯥ ꯊꯥ ꯀꯩꯅꯣꯗꯣ ꯑꯩꯈꯣꯏꯒꯤ ꯗꯨꯔꯒꯥ ꯄꯨꯖꯥ ꯂꯥꯠꯄ ꯃꯇꯝꯗꯣ ꯑꯗꯨ ꯑꯗꯨꯏ ꯃꯅꯨꯡꯗꯁꯨ ꯑꯗꯨꯝ ꯆꯠꯄ ꯌꯥꯅꯤ ꯌꯥꯔꯣꯏꯗ꯭ꯔꯣ
ꯑ ꯌꯥꯅꯤꯡꯉꯦ ꯀꯩꯁꯨ ꯀꯥꯏꯗꯦ ꯑꯗꯨꯝ ꯑꯗꯨꯃꯥꯏꯅ ꯇꯧꯔꯒ ꯑꯩꯈꯣꯏ ꯃꯌꯥꯝꯗ ꯑꯃꯨꯛ ꯍꯧꯅꯔꯖꯩ ꯍꯧꯅꯔꯀꯥꯟꯗ ꯅꯨꯃꯤꯠꯇꯣ ꯈꯔ ꯐꯕ ꯑꯃ ꯂꯦꯞꯄꯒꯀꯣ ꯍꯣꯏ ꯐꯕ ꯍꯥꯏꯁꯦ ꯃꯣꯏꯒꯤꯗꯤꯅꯦ ꯊꯥꯡꯖꯒ ꯅꯣꯡꯃꯥꯏꯖꯤꯡꯒꯁꯤꯗꯤ ꯌꯥꯝꯅ ꯆꯤꯟꯕ ꯃꯇꯝ ꯑꯣꯏꯌꯦꯕ ꯍꯥꯏꯕꯗꯤ ꯃꯌꯥꯝ ꯄꯨꯝꯅꯃꯛꯀꯤ ꯁꯨꯝ ꯊꯥꯡꯖꯁꯦ ꯁꯨꯇꯤ ꯂꯩꯕꯁꯨ ꯌꯥꯎꯋꯤꯀꯣ ꯑꯗꯣ ꯑꯣꯐꯤꯁ ꯀꯥꯒꯔꯔꯣꯏꯅ ꯈꯜꯂꯒꯁꯨ ꯑꯗꯨꯝ ꯑ ꯀꯩꯅꯣ ꯈꯔ ꯈꯤꯇꯪ ꯊꯦꯡꯅꯅ ꯑꯗꯨꯝ ꯆꯠꯂꯁꯨ ꯌꯥꯏꯑꯕꯀꯣ ꯆꯄ ꯆꯠꯄꯒꯤꯕꯨꯗꯤ ꯑꯗꯨꯗꯨꯅ ꯑꯗꯨꯝ ꯁꯨꯇꯤ ꯂꯩꯕ ꯅꯨꯃꯤꯠꯁꯤꯗꯗꯤ ꯑꯌꯥꯝꯕꯅ ꯁꯨꯝ ꯀꯣꯏꯊꯣꯛꯅꯤꯡꯕ ꯑꯗꯒꯤ ꯂꯥꯛꯅꯤꯡꯕ ꯃꯇꯝꯗꯣ ꯑꯣꯏꯗꯅꯀꯣ ꯑꯇꯩ ꯃꯇꯝꯗꯗꯤ ꯀꯩꯁꯨ ꯆꯠꯅꯗꯦꯕ ꯆꯠꯄꯕꯨꯗꯤ ꯌꯥꯎꯔꯝꯒꯅꯤ ꯑꯇꯩ ꯃꯇꯝꯗ ꯑꯗꯨꯁꯨ ꯀꯥꯍꯅꯤ ꯌꯥꯝ ꯀꯥ ꯍꯦꯟꯅ ꯆꯤꯟꯕ ꯑꯝ ꯀꯩꯅꯣ ꯃꯇꯝꯗꯣ ꯑꯣꯏꯗꯦꯕ ꯊꯥꯡꯖꯅ ꯅꯣꯡꯃꯥꯏꯖꯤꯡꯁꯤꯗꯤ ꯌꯥꯝ ꯆꯤꯟꯕ ꯃꯇꯝ ꯑꯣꯏꯕꯅꯤꯅ ꯑꯩꯈꯣꯏꯅ ꯍꯥꯟꯅ ꯃꯣꯏꯁꯦ ꯃꯥꯡꯖꯧꯅꯅ ꯄꯥꯎ ꯍꯥꯏꯈ꯭ꯔꯒ ꯑꯩꯈꯣꯏꯅ ꯍꯥꯏꯕꯗꯤ ꯖꯒꯥꯗꯣ ꯑꯩꯈꯣꯏꯅ ꯀꯥꯟꯁꯤꯜꯍꯧꯗ꯭ꯔꯒꯗꯤ ꯑꯩꯈꯣꯏ ꯂꯩꯕ ꯆꯠꯄ ꯀꯩꯁꯨ ꯐꯪꯉꯣꯏꯕꯀꯣ ꯑꯗꯨ ꯅꯍꯥꯟ ꯃꯥꯡꯖꯧꯅꯅ ꯃꯣꯏꯗ ꯑꯩꯈꯣꯏꯅ ꯄꯥꯎ ꯄꯤꯔꯒ ꯁꯤꯒꯤ ꯖꯒꯥꯁꯦ ꯑꯩꯈꯣꯏꯒꯤ ꯂꯩꯅꯕ ꯑꯣꯏꯔꯒꯦ ꯑꯗꯨꯅ ꯑꯩꯈꯣꯏꯅ ꯍꯥꯟꯅ ꯃꯥꯡꯖꯧꯅꯅ ꯄꯩꯁꯥ ꯈꯔꯃꯨꯛ ꯊꯤꯖꯤꯟꯗꯣꯏꯅꯦꯕꯀꯣ ꯍꯧꯖꯤꯛꯀꯤ ꯄꯩꯁꯥꯗꯣ ꯃꯣꯏꯅ ꯀꯌꯥ ꯇꯥꯔꯒꯦ ꯍꯥꯏꯔꯒ ꯑꯦ ꯂꯤꯁꯤꯡ ꯃꯉꯥꯅꯤꯕꯨ ꯍꯥꯏꯔꯁꯨ ꯇꯔꯨꯛꯅꯤꯕꯨ ꯍꯥꯏꯔꯒꯁꯨ ꯃꯣꯏ ꯃꯤ ꯑꯃꯃꯝꯗ ꯂꯨꯄꯥ ꯆꯝꯉꯥ ꯆꯝꯉꯥ ꯂꯧꯕꯅꯦꯕ ꯑꯗꯨꯒꯤ ꯃꯤꯗꯨꯒꯤ ꯃꯇꯨꯡ ꯏꯟꯅ ꯄꯥꯔꯒ ꯃꯣꯏꯅ ꯄꯩꯁꯥꯗ ꯑꯗꯨꯝ ꯑꯩꯈꯣꯏꯅ ꯍꯥꯟꯅ ꯄꯤꯁꯟꯈꯤꯕ ꯄꯩꯁꯥꯗꯨꯒ ꯄꯨꯂꯞ ꯇꯤꯟꯁꯟꯅꯔꯒ ꯃꯣꯏꯅ ꯑꯗꯨꯒ ꯁꯤ ꯇꯥꯗꯦ ꯍꯥꯏꯔꯒ ꯂꯧꯍꯧꯗꯣꯏꯅꯦꯕ ꯑꯗꯨꯅꯤ ꯇꯧꯔꯤꯁꯦ
ꯅꯨꯡꯕꯨꯗꯤ ꯑꯗꯨꯝ ꯅꯨꯡꯉꯥꯏꯔꯝꯃꯅꯤ ꯑꯗꯣ ꯀꯩꯅꯣꯗꯤ ꯉꯁꯤꯒꯤ ꯀꯩꯅꯣꯗꯤ ꯍꯧꯈ꯭ꯔꯕ ꯎꯝ ꯑꯆꯥꯄꯣꯠ ꯀꯩꯀꯩ ꯁꯨꯝ ꯇꯥꯎꯕ ꯈꯣꯠꯄ ꯍꯧꯈ꯭ꯔꯕꯣ
ꯈꯣꯏꯗꯥꯅ ꯀꯩꯅꯣ ꯇꯧꯔꯤꯌꯦ ꯇꯣꯠꯄ ꯂꯣꯏꯈꯔꯦ ꯍꯧꯕ ꯍꯧꯔꯝꯗꯧ ꯃꯥꯜꯂꯦ ꯃꯥꯡꯒꯣꯟꯜꯗ ꯑꯩꯈꯣꯏꯒꯤ ꯒ꯭ꯌꯥꯁꯇꯨꯁꯨ ꯂꯣꯏꯈ꯭ꯔꯕꯅꯤꯅ ꯎꯝ ꯀꯩꯅꯣ ꯑꯩꯈꯣꯏꯒꯤ ꯎꯝ ꯃꯣꯕꯤꯜ ꯃꯊꯤꯗ ꯍꯥꯏꯇꯥꯔꯦꯀꯣ ꯃꯣꯕꯤꯜꯒꯤ ꯃꯥꯒꯤ ꯁꯤꯖꯤꯟꯅꯕ ꯂꯣꯏꯔꯕ ꯃꯈꯣꯏꯒꯤ ꯀꯩ ꯍꯥꯏꯅꯤ ꯑꯩꯈꯣꯏ ꯒꯥꯔꯤꯗꯒ ꯁꯤꯖꯤꯟꯅꯕ ꯌꯥꯗꯕ ꯄꯣꯠꯇꯣ ꯃꯣꯕꯤꯜꯗꯣ ꯍꯥꯟꯅ ꯁꯤꯖꯤꯟꯅꯕ ꯂꯣꯏꯈꯤꯕꯒꯤ ꯃꯥꯒꯤ ꯐꯠꯇꯕ ꯃꯊꯤ ꯍꯥꯏꯇꯥꯔꯦꯀꯣ ꯑꯗꯨꯒꯨꯝꯕꯗꯨꯅ ꯆꯂꯥꯏꯔꯤꯅꯦꯕ ꯍꯧꯖꯤꯛꯀꯤ ꯃꯩꯁꯦ ꯑꯗꯨꯗꯨꯅ ꯑꯗꯨꯗ ꯊꯥꯒꯠꯄꯅꯤꯅ ꯃꯈꯣꯟꯁꯦ ꯌꯥꯝ ꯍꯥꯎꯋꯦꯕꯀꯣ ꯃꯈꯣꯟꯗꯨꯒꯤ ꯑꯌꯥꯝꯕ ꯁꯨꯝ ꯇꯥꯅꯤꯡꯗꯕꯗꯣ ꯑꯗꯨꯒꯤꯅꯦꯕ ꯁꯥꯕꯅꯤꯅꯀꯣ ꯑꯗꯨ ꯎꯄꯥꯏ ꯂꯩꯇꯕꯅꯤꯅ ꯍꯧꯖꯤꯛꯇꯤ ꯑꯗꯨ ꯑꯗꯨꯝ ꯍꯧꯔꯦꯕ ꯑꯩꯈꯣꯏꯒꯤ ꯃꯒꯤ ꯒ꯭ꯌꯥꯁ ꯃꯩꯍꯤ ꯆꯞ ꯃꯥꯟꯅꯅ ꯊꯣꯛꯑꯦꯕ ꯃꯩꯍꯤꯕꯨꯗꯤ ꯃꯥꯏ ꯃꯈꯣꯟꯜꯗꯨ ꯌꯥꯝ ꯍꯧꯕꯗꯨꯗ ꯃꯈꯣꯟꯜꯗꯨ ꯇꯥꯕꯗ ꯅꯨꯡꯉꯥꯏꯇꯕꯒꯤ ꯋꯥꯅꯤꯗ ꯑꯗꯣ ꯍꯧꯈ꯭ꯔꯦ ꯑꯩꯈꯣꯏꯗ ꯑꯆꯥꯄꯣꯠ ꯑꯩꯖꯨ ꯑꯃꯨꯛ ꯌꯥꯎꯁꯜꯂꯨꯗꯣ꯭ꯔꯕꯅꯤ
ꯎꯝ ꯐꯩꯌꯦ ꯉꯁꯤ ꯀꯩꯅꯣ ꯗ꯭ꯔꯖꯟ ꯀꯌꯥꯃꯨꯛ ꯁꯦꯝꯗꯣꯏꯅꯣ
ꯉꯁꯤꯁꯦ ꯑꯁ ꯀꯣꯝꯄꯥꯛꯁꯤꯃ ꯊꯤꯠꯂꯒ ꯑꯃꯨꯛ ꯂꯣꯏꯔꯒ ꯊꯤꯠꯇꯣꯏꯔꯥ ꯈꯪꯗꯦ ꯉꯔꯥꯡꯁꯨ ꯑꯩ ꯂꯩꯇꯕꯗꯨ ꯃꯣꯏ ꯊꯕꯛ ꯃꯌꯥꯝ ꯇꯧ ꯂꯩꯔꯝꯃꯦ ꯑꯩꯅ ꯍꯜꯂꯛꯄꯗꯁꯨ ꯑꯆꯥꯄꯣꯠ ꯃꯌꯥꯝ ꯍꯧ ꯂꯩꯔꯝꯃꯦ ꯑꯗꯣ ꯑꯩꯁꯨ ꯌꯥꯎꯗ꯭ꯔꯕꯅꯤꯅ ꯃꯣꯏꯁꯨ ꯉꯔꯥꯡꯗꯤ ꯌꯥꯝ ꯋꯥꯔꯝꯒꯅꯤ ꯑꯗꯩ ꯉꯁꯤ ꯗꯔꯖꯟ ꯌꯥꯡꯈꯩ ꯈꯔ ꯍꯦꯟꯅ ꯂꯩꯕꯅꯦ ꯌꯥꯡꯈꯩꯒ ꯇꯔꯨꯛ ꯇꯔꯦꯠ ꯈꯜꯂꯦ ꯑꯗꯨ ꯀꯣꯟꯅꯗꯕ ꯃꯤ ꯑꯃꯅ ꯀꯩꯅꯣ ꯄꯨꯈ꯭ꯔꯦꯕ ꯀꯨꯟꯊ꯭ꯔꯥ ꯑꯃ ꯄꯨꯔꯥ ꯄꯨꯈ꯭ꯔꯦꯕ ꯑꯗꯒꯤ ꯑꯃꯅ ꯇꯔꯥꯃꯔꯤ ꯄꯨꯈ꯭ꯔꯦꯕ ꯑꯗꯩ ꯉꯍꯥꯛ ꯂꯩꯒ ꯑꯃꯃꯨꯛ ꯇꯔꯥꯃꯔꯤꯃꯨꯛ ꯂꯧꯈ꯭ꯔꯅꯦꯕ ꯑꯗꯨꯗꯨꯒꯤ ꯑꯃꯨꯛ ꯍꯌꯦꯡꯒꯤꯃꯨꯛ ꯄꯨꯅꯤꯉꯥꯏ ꯂꯩꯔꯔꯣꯏꯅ ꯑꯗꯨꯒꯤ ꯃꯣꯏꯁꯨ ꯍꯧꯔꯤꯁꯦ ꯊꯕꯛꯇꯤ ꯂꯦꯞꯄ ꯁꯨꯡꯌꯥꯗꯦꯗ ꯅꯨꯡꯇꯤꯒꯤ ꯑꯗꯨꯝ ꯁꯨꯔꯕꯅꯦ ꯑꯩꯈꯣꯏꯗ
ꯎꯝ ꯐꯩꯌꯦ ꯁꯨꯔꯤꯗꯣ ꯐꯔꯤꯅꯦ ꯑꯩꯁꯨ ꯍꯧꯖꯤꯛꯁꯦ ꯍꯦꯛ ꯍꯜꯂꯛꯄꯒ ꯅꯨꯡꯁꯥ ꯁꯥꯗꯣꯔꯛꯑꯦꯅ ꯑꯩꯈꯣꯏꯒꯤ ꯉꯁꯥꯏ ꯈꯔ ꯁꯨꯔꯝꯕꯒ ꯉꯔꯥꯡꯒꯤ ꯍꯥꯏꯐꯦꯠ ꯐꯤ ꯈꯔ ꯊꯥꯕ ꯀꯪꯐꯥꯠꯇꯕꯗꯨꯁꯨ ꯍꯧꯖꯤꯛ ꯂꯣꯏ ꯐꯧꯗꯣꯛꯑꯦ ꯑꯗꯨꯒ ꯄꯣꯊꯥꯔꯝꯃꯤ ꯑꯗꯨꯒ ꯑꯃꯨꯛ ꯎꯝ ꯅꯨꯃꯤꯗꯥꯡ ꯋꯥꯏꯔꯝ ꯍꯥꯏꯇꯥꯔꯦ ꯑꯗꯨꯗ ꯍꯌꯦꯡꯒꯤ ꯈꯔ ꯑꯣꯔꯥꯏꯅꯤ ꯍꯥꯏꯕꯗꯤ ꯍꯌꯦꯡꯗꯤ ꯍꯌꯦꯡꯅ ꯂꯣꯏꯗꯣꯏꯅꯦꯕ ꯑꯩꯈꯣꯏꯁꯦ ꯑꯃꯨꯛ ꯑꯁꯣꯝꯗ ꯗꯥꯟꯁ ꯑꯦꯀꯥꯗꯃꯤꯔꯣꯝꯗ ꯑꯃꯨꯛ ꯆꯠꯄ ꯍꯧꯔꯛꯑꯅꯤ ꯑꯩꯈꯣꯏꯒꯤ ꯀꯥꯡ ꯃꯔꯛ ꯃꯔꯛꯇꯒꯤꯗꯤ ꯇꯥꯔꯅꯤ ꯀꯥꯡ ꯍꯧꯖꯟꯒ꯭ꯔꯗꯤ ꯑꯃꯨꯛ ꯅꯨꯃꯤꯠꯇꯨ ꯁꯨꯠꯇꯤ ꯑꯗꯨꯗꯨꯅ ꯈꯔ ꯂꯩꯔꯅꯤ ꯑꯩꯈꯣꯏꯒꯤ ꯑꯗꯨꯃꯥꯏꯅ ꯑꯗꯨꯒ ꯀꯩꯅꯣ ꯇꯧꯗꯦ ꯎꯝ ꯀꯥꯡ ꯅꯨꯃꯤꯠꯀ ꯀꯥꯡ ꯑꯍꯧꯕꯒꯁꯤꯗꯤ ꯑꯩꯒꯤ ꯑꯣꯏꯅ ꯌꯥꯝ ꯆꯤꯜꯂꯅꯤ ꯑꯗꯨꯒ ꯃꯔꯛꯁꯤꯗ ꯁꯪꯕꯁꯤꯁ ꯁꯦ ꯑꯩꯅ ꯑꯃꯨꯛ ꯁꯦꯝꯗꯣꯛꯑꯒ ꯑꯩꯈꯣꯏ ꯃꯤꯁꯤꯡ ꯄꯨꯟꯕꯒꯤ ꯑꯃꯨꯛ ꯀꯩꯅꯣꯃ ꯀꯩ ꯍꯥꯏꯅꯤ ꯊꯕꯛ ꯑꯃ ꯄꯥꯡꯊꯣꯛꯀꯦ ꯇꯧꯕ ꯃꯌꯥꯝ ꯄꯨꯟꯕꯒꯤ ꯍꯥꯏꯇꯥꯔꯦ
ꯍꯣꯏ ꯍꯣꯏ ꯌꯥꯏ ꯑꯗꯨꯝ ꯃꯌꯥꯝ ꯇꯥꯟꯅꯔꯒ ꯇꯧ ꯂꯣꯏꯔꯦ ꯑꯣ ꯐꯔꯦ ꯅꯪꯁꯨ ꯄꯔꯤꯈꯥ ꯆꯠꯂꯨꯕꯒꯤ ꯋꯥꯔꯝ ꯑꯅꯤꯅ ꯅꯪ ꯄꯣ ꯊꯥꯖꯔꯣ ꯊꯝꯃꯒꯦꯀꯣ
ꯍꯣꯏ